ꯇꯥꯕ꯭ꯔꯣ
ꯑꯀꯥꯁꯄꯅꯤ ꯏꯝꯐꯥꯜ ꯇꯥꯏꯌꯦ ꯇꯥꯗ꯭ꯔꯣ
ꯇꯥꯏꯌꯦꯕ ꯄꯥꯈꯠꯂꯤ ꯍꯦ ꯇꯥꯗꯕ꯭ꯔꯥ ꯈꯟꯕ ꯅꯣꯡ ꯆꯨꯕ꯭ꯔꯥ
ꯆꯨꯗ꯭ꯔꯦ ꯍꯧꯖꯤꯛꯇꯤ ꯉꯁꯥꯏꯗꯤ ꯆꯨꯔꯝꯕꯅꯤ
ꯑꯣꯑꯣ ꯐꯖꯅꯗꯤ ꯆꯨꯔꯦ ꯉꯔꯥꯡꯒ ꯉꯁꯤꯒ
ꯀꯩꯗꯧꯔꯝꯃꯤꯅꯣ ꯅꯪꯗꯤ ꯆꯥꯗ꯭ꯔꯤꯌꯦ
ꯊꯦꯡꯉꯤꯅꯦ
ꯊꯦꯡꯉꯦ ꯍꯦꯟꯖꯥꯡ ꯍꯥꯎꯇ꯭ꯔꯗꯤ ꯆꯥꯅꯤꯡꯗꯦ
ꯀꯩꯩꯏꯟꯁꯥꯡꯂꯣ
ꯏꯁ ꯏꯟꯖꯥꯡꯗꯤ ꯏꯟꯖꯥꯡ ꯑꯣꯏꯔꯦ ꯑꯗꯨꯝ
ꯑꯂꯨꯒ ꯍꯋꯥꯏꯔꯣ
ꯌꯥꯔꯦꯍꯦ ꯑꯗꯨꯗꯤ ꯅꯠꯇꯦꯍꯦ ꯃꯃꯜ ꯇꯥꯡꯕ ꯄꯣꯠꯅꯤ ꯀꯩꯅꯣ
ꯎꯪꯎꯪ ꯀꯔꯤꯔꯣ ꯁꯧꯒ꯭ꯔꯤꯔꯣ
ꯀꯥꯏ ꯅꯣ ꯁꯧꯒ꯭ꯔꯤꯗꯤ ꯃꯐꯝ ꯈꯨꯗꯤꯡ ꯂꯩꯈ꯭ꯔꯕꯅꯤ ꯀꯩꯅꯣ ꯑꯥꯝ ꯆꯦꯡꯒꯨꯝ
ꯁꯦꯁ ꯑꯍꯥꯎꯒ ꯆꯥꯏꯌꯦ ꯆꯦꯡꯒꯨꯝ ꯆꯥꯕ ꯐꯪꯗꯦ ꯑꯩꯈꯣꯏꯗꯤ
ꯆꯥꯕ ꯐꯪꯉꯣꯏ ꯅꯪ
ꯃꯤꯗꯤ ꯌꯥꯝ ꯌꯥꯝ ꯐꯪ ꯐꯪꯉꯒ ꯂꯩꯌꯦ ꯂꯧ ꯆꯠꯄ ꯃꯇꯝꯗꯁꯨ ꯀꯣ ꯑꯗꯨꯝ ꯐꯪꯉꯦ ꯍꯥꯏꯌꯦ ꯆꯦꯡꯒꯨꯝꯗꯣ ꯑꯩꯈꯣꯏꯗꯗꯤ ꯐꯪꯗꯦꯕ
ꯍꯧꯕꯗꯨ ꯅꯠꯇꯦ ꯃꯤꯅ ꯁꯦꯝꯕꯗꯨꯅꯦ
ꯑꯣ ꯁꯦꯝꯕꯗꯨꯖꯨ ꯍꯥꯎꯋꯦ ꯍꯥꯏꯕꯅꯦ ꯑꯗꯨ ꯑꯣꯏꯔꯁꯨ ꯇꯥꯡꯗꯤ- ꯇꯥꯡꯕ
ꯇꯥꯡꯉꯦ ꯍꯥꯎꯔꯗꯤ ꯌꯥꯔꯦꯗꯅ
ꯎꯝ ꯑꯗꯨꯅꯦ ꯑꯗꯨ ꯑꯣꯏꯔꯖꯨ ꯇꯥꯡꯉꯦꯕ ꯀꯦꯖꯤꯗ ꯀꯌꯥ ꯄꯤꯕ꯭ꯔꯣ
ꯈꯪꯗꯦꯍꯦ ꯀꯌꯥ ꯄꯤꯕꯅꯣ
ꯎꯝ
ꯄꯨꯔꯛꯑꯦ ꯊꯣꯝꯕꯤꯔꯦ ꯂꯣꯏꯔꯦ
ꯊꯥꯎ ꯉꯧꯕ꯭ꯔꯣ
ꯊꯥꯎ ꯉꯧꯗꯦ ꯊꯥꯎ ꯆꯥꯕ ꯌꯥꯗꯕ ꯂꯩꯕ ꯑꯩꯈꯣꯏꯗ ꯀꯦꯖꯤꯗ ꯆꯅꯤ ꯌꯥꯡꯈꯩ ꯍꯥꯏꯕ꯭ꯔꯥ ꯀꯩꯅꯣ ꯇꯧꯕꯅꯦ ꯑꯗꯨ
ꯑꯥꯁ ꯑꯗꯨ ꯆꯥꯕ ꯁꯔꯨꯛꯄꯨꯗꯤ ꯌꯦꯟ ꯀꯦꯖꯤ ꯑꯃ ꯆꯥꯕꯅ ꯐꯩꯗ
ꯍꯣꯏꯗꯥ
ꯅꯠꯇ꯭ꯔꯣ
ꯌꯦꯟꯖꯨ ꯆꯥꯃꯟꯒ꯭ꯔꯦ ꯑꯗꯨꯒꯤ ꯑꯃꯨꯛ ꯆꯦꯡꯒꯨꯝ ꯑꯣꯏꯅ ꯆꯥꯏꯅꯦ
ꯁꯦꯁ ꯄꯩꯁꯥ ꯌꯥꯝ ꯄꯥꯏꯕ ꯃꯥꯜꯂꯤꯀꯣ
ꯈꯜꯂꯁꯦ ꯍꯥꯏꯕ ꯀꯩꯗꯧꯔꯝꯃꯤꯅꯣ ꯅꯪꯗꯤ
ꯎꯝ ꯅꯣꯡ ꯆꯨꯕꯒꯤ ꯃꯄꯥꯟꯗ ꯆꯨꯕ ꯑꯗꯨꯝ ꯂꯦꯞꯄꯒ ꯂꯩ
ꯏꯁ ꯅꯣꯡ ꯆꯨꯑꯦ ꯑꯗꯨꯒ ꯃꯄꯥꯟꯗ ꯑꯃꯨꯛ ꯂꯦꯞ
ꯑꯩꯅ ꯍꯥꯏꯕꯗꯤ ꯁꯨꯃꯥꯡꯗ ꯁꯨꯃꯥꯡꯗ ꯂꯦꯞꯄꯒ ꯂꯩ ꯍꯥꯏꯕ
ꯑꯗꯣ ꯅꯪ ꯑꯗꯨꯃꯥꯏꯅ ꯍꯥꯏꯕ꯭ꯔꯣ ꯉꯁꯥꯏ
ꯎꯝ ꯅꯪꯁꯨ ꯈꯪꯕ ꯌꯥꯔꯦꯗꯅ ꯍꯥꯏꯗ꯭ꯔꯁꯨ ꯁꯨꯃꯥꯏꯅ ꯍꯥꯏꯕꯅꯤ ꯁꯨꯃꯥꯏꯅ ꯍꯥꯏꯕꯅꯤ ꯍꯥꯏꯕꯗꯣ
ꯅꯣꯡ ꯆꯨꯌꯦ ꯅꯣꯡꯖꯨꯕꯒꯤ ꯃꯄꯥꯟꯗ ꯂꯦꯞꯄꯒ ꯂꯩ ꯌꯥꯔꯦꯅꯦ
ꯅꯪꯗꯤ ꯉꯥ ꯐꯥꯕ ꯆꯠꯂꯣꯅꯦ ꯅꯣꯡꯆꯨꯔꯗꯤ
ꯏ ꯇꯤꯟꯐꯥ ꯇꯜꯂꯦ ꯇꯤꯟꯐꯥ ꯌꯥꯝ ꯂꯩ
ꯅꯂꯥ ꯅꯂꯥꯗ ꯂꯩꯕ ꯉꯥꯗꯣ
ꯑꯦꯁ
ꯉꯥꯃꯨꯒꯨꯝꯕ ꯌꯥꯝ ꯐꯪꯉꯦ ꯍꯥꯏꯌꯦ ꯑꯗꯨꯒꯨꯝꯕꯗꯣ
ꯐꯥꯕ ꯆꯠꯁꯦ ꯂꯥꯛꯑꯣ ꯑꯗꯨꯗꯤ ꯅꯪ
ꯃꯤ ꯇꯥꯏꯌꯦ ꯅꯣꯏ ꯇꯝꯄꯥꯛꯀꯤ ꯃꯤ ꯁꯤꯡꯗꯤ ꯅꯣꯡ ꯆꯨꯔꯗꯤ ꯂꯝꯕꯤ ꯁꯣꯔꯣꯛꯇ ꯁꯥꯇꯤꯟ ꯑꯃ ꯄꯥꯏꯔꯒ ꯏꯟ ꯑꯃ ꯄꯥꯏꯔꯒ ꯑꯗꯨꯝ ꯇꯧꯅꯩꯗꯅ
ꯇꯥꯕ꯭ꯔꯥ ꯏꯊꯟꯗ ꯆꯠꯕ ꯏꯀꯥꯏꯌꯦ
ꯑꯦ ꯅꯃꯥꯏꯗ ꯂꯣꯏ ꯈꯨꯝꯁꯤ ꯏꯜꯂꯒ ꯆꯠꯂꯣꯕ
ꯈꯪꯗꯦ ꯃꯥꯏ ꯂꯣꯏ ꯎꯝꯁꯤꯟꯕ ꯀꯩꯅꯣ ꯇꯨꯄꯤ ꯑꯃ ꯂꯩꯗꯥꯏ
ꯎꯝ ꯍꯣꯏ ꯌꯣꯡꯒꯤ ꯇꯨꯄꯤꯗꯣ ꯑꯗꯨ ꯇꯧꯑꯣ ꯑꯍꯥ
ꯎꯝ
ꯑꯉꯥꯡ ꯑꯣꯏꯔꯤꯉꯩꯗ ꯑꯗꯨ ꯇꯨꯄꯤꯗꯣ ꯌꯥꯝ ꯆꯠꯅꯕꯅꯦꯍꯦ ꯃꯃꯤꯡ
ꯍꯧꯖꯤꯛꯇꯤ ꯈꯔ ꯂꯩꯔꯗꯤ ꯍꯧꯔꯅꯤ ꯑꯃꯨꯛ
ꯑꯗꯨ ꯑꯣꯏꯔꯁꯨ ꯄꯥꯛ ꯎꯗ꯭ꯔꯦꯗ ꯍꯧꯖꯤꯛꯇꯤ ꯆꯥꯎꯈꯠꯄ ꯃꯇꯝꯅꯤꯅ
ꯍꯣꯏ ꯀꯩ ꯌꯦꯟꯖꯥꯡ ꯆꯥꯒꯦ ꯅꯪꯗꯤ
ꯑꯦ ꯃꯥꯏꯔꯦꯟ ꯃꯅꯥ ꯆꯌꯦ ꯍꯥꯎꯇꯕꯅ ꯍꯥꯎꯇꯕꯅ
ꯑꯩꯗꯤ ꯆꯥꯅꯤꯡꯉꯦꯗꯣ
ꯅꯣꯏꯗꯤ ꯆꯥꯕ ꯐꯪꯗꯕ ꯑꯗꯨꯒꯤꯅꯦ ꯑꯩꯈꯣꯏꯗꯤ ꯑꯗꯨꯝ ꯆꯥꯕ ꯐꯪꯕ
ꯁꯤ ꯀꯨꯝꯁꯤꯒꯤ ꯅꯍꯥꯟ ꯆꯍꯤ ꯑꯍꯧꯕꯗꯣ ꯀꯩꯅꯣ ꯑꯃꯥꯔꯛꯗꯤ ꯆꯥꯕ ꯐꯪꯕꯒꯨꯝ ꯇꯧꯋꯦ ꯑꯗꯨꯗꯩꯗꯤ ꯐꯪꯗ꯭ꯔꯦ
ꯑꯣ ꯍꯤꯟꯖꯥꯡ ꯍꯥꯎꯇꯕꯅꯤꯅ ꯑꯁ ꯆꯥꯛ ꯑꯗꯨꯝ ꯂꯥꯝꯃꯒ ꯂꯩꯔꯦꯕ
ꯅꯨꯡꯁꯤꯌꯦ ꯂꯥꯛꯑꯣ ꯆꯦꯡꯒꯨꯝ ꯄꯤꯖꯒꯦ ꯂꯥꯛꯑꯣ ꯁꯥꯗꯤ ꯄꯤꯖꯕ ꯉꯝꯗꯦ
ꯆꯤꯡꯒꯨꯝꯗꯤ ꯆꯥꯅꯤꯡꯗꯦ ꯑꯩ ꯁꯥ ꯆꯥꯅꯤꯡꯉꯤꯁꯦ ꯍꯥ ꯀꯣꯏ ꯆꯥꯅꯤꯡꯉꯥꯏ ꯁꯨ ꯒꯥꯔꯤ ꯂꯩꯇꯦ ꯑꯗꯨꯒꯤꯅꯤꯅꯦ
ꯅꯈꯣꯡ ꯄꯥꯜꯂꯤꯗꯣ ꯆꯠꯇꯣꯏꯅꯦ ꯆꯠꯅꯤꯡ
ꯀꯗꯥꯏꯗꯒꯤ ꯌꯨꯝꯗꯒꯤ ꯑꯦ ꯉꯝꯖꯔꯔꯣꯏ
ꯉꯝꯕꯤꯔꯣ ꯂꯥꯛꯄꯤꯔꯣ
ꯉꯝꯒ꯭ꯔꯦ ꯆꯦꯡꯒꯨꯝ ꯐꯪꯕ ꯃꯤꯁꯤꯡꯖꯨ ꯀꯩꯅꯣ ꯗꯥꯎ ꯌꯥ ꯐꯥꯕ ꯒꯤꯅꯦ ꯍꯥꯏꯀꯣ
ꯑꯣꯏꯔꯝꯕ ꯌꯥꯏ ꯈꯟꯗꯦ
ꯌꯥꯝ ꯌꯥꯝ ꯐꯪꯉꯦ ꯍꯥꯏꯌꯦ ꯆꯦꯡꯒꯨꯝ ꯑꯗꯨꯝ ꯐꯪꯕ ꯃꯤꯁꯤꯡꯁꯦ
ꯊꯤꯕ ꯆꯠꯁꯦ ꯅꯣꯏ ꯀꯩꯅꯣꯗꯨꯗ ꯅꯍꯥꯟ ꯑꯩꯈꯣꯏ ꯊꯧꯔꯣꯏ ꯊꯤꯕ ꯆꯠꯂꯤꯗꯅ
ꯑꯥ ꯂꯩꯔꯣꯏꯍꯦ ꯑꯗꯨꯋꯥꯏꯗꯤ
ꯀꯩꯒꯤꯅꯣ ꯀꯅꯥ ꯈꯥꯡ ꯂꯩꯔꯝꯃꯗꯤ
ꯑꯦꯁ ꯃꯥꯒꯤ ꯗꯥꯎ ꯌꯥꯝ ꯐꯥꯕ ꯃꯤꯗꯨꯅ ꯑꯗꯨꯝ ꯐꯪꯕꯅꯦꯗ ꯑꯁꯤꯁꯨ ꯆꯥꯅꯤꯡꯉꯦꯅ ꯊꯤꯕ ꯆꯠꯂꯁꯨ ꯀꯣ ꯐꯪꯗꯕ ꯃꯤ ꯌꯥꯝ ꯂꯩꯌꯦꯕ
ꯏꯕꯥꯏꯅꯤ ꯆꯠꯂꯒ ꯗꯥꯎ ꯌꯥꯔꯒ ꯌꯥꯝ ꯐꯪꯉꯝꯃꯗꯤ
ꯑꯦ ꯐꯪꯉꯣꯏ ꯐꯪꯉꯣꯏ ꯋꯥꯅꯤꯉꯥꯏꯅꯤ ꯋꯥꯅꯕꯅꯦꯕ ꯕꯣꯜ ꯌꯦꯡꯗ꯭ꯔꯣ ꯅꯪ ꯉꯔꯥꯡ
ꯀꯔꯤꯕꯥ
ꯕꯣꯜ ꯌꯦꯡꯗ꯭ꯔꯣ
ꯑꯩꯗꯤ ꯌꯦꯡꯗꯦ ꯑꯗꯨꯕꯨ ꯑꯩꯅ ꯄꯥꯝꯖꯕ ꯈꯣꯏꯗꯤ ꯉꯝꯈ꯭ꯔꯦ
ꯑꯥ ꯑꯩꯅ ꯄꯥꯝꯕꯗꯣ ꯉꯝꯗ꯭ꯔꯦ ꯑꯩꯗꯤ ꯉꯔꯥꯡ ꯑꯁ ꯄꯨꯡ ꯕꯥꯔꯣ ꯃꯈꯥꯏ ꯑꯗꯨꯋꯥꯏꯗ ꯃꯤꯅ ꯌꯦꯡꯕ ꯉꯝꯃꯔꯣꯏ ꯑꯥ ꯍꯌꯦꯡ ꯑꯌꯨꯛ ꯍꯧꯒꯠꯂꯒ ꯀꯅꯥꯅ ꯉꯝꯕ꯭ꯔꯥꯗꯣ ꯌꯦꯡꯒꯦ ꯍꯥꯏꯔꯒ ꯉꯝꯗꯕ ꯋꯥꯅꯤꯗ
ꯑꯩꯁꯨ ꯃꯣꯏ ꯌꯦꯡꯕ ꯍꯦꯛ ꯍꯧꯕꯒ ꯇꯨꯝꯈ꯭ꯔꯦꯕ
ꯎꯝ ꯉꯔꯥꯡ ꯅꯪ ꯐꯣꯟ ꯇꯧꯁꯤ ꯍꯥꯏ ꯕꯗꯣ ꯋꯥꯔꯤ ꯁꯥꯟꯅꯁꯤ ꯍꯥꯏꯕꯗꯣ ꯑꯩꯗꯣ ꯇꯨꯝꯗꯤ ꯇꯨꯝꯗꯦꯕ ꯑꯗꯨ ꯑꯣꯏꯔꯖꯨ ꯏꯃꯥꯗꯣ ꯇꯨꯝꯈ꯭ꯔꯦꯕ ꯋꯥꯕꯒꯤꯀꯣ ꯑꯗꯨꯅ ꯋꯥꯔꯤ ꯋꯥꯔꯤ ꯁꯅꯕꯗꯣ ꯅꯨꯡꯉꯥꯏꯔꯔꯣꯏꯕ ꯑꯗꯨꯒꯤ
ꯍꯜꯂꯣ
ꯍꯜꯂꯣ ꯅꯪ ꯊꯕꯛ ꯆꯠꯇꯣꯏꯔꯣ ꯅꯪꯁꯨ
ꯆꯠꯇꯣꯏꯅꯦ ꯅꯨꯡꯊꯤꯟꯗ ꯑꯩ ꯊꯕꯛ ꯆꯠ ꯆꯠꯇ꯭ꯔꯗꯤ ꯂꯩꯕ ꯉꯝꯗꯦ
ꯑꯣ ꯑꯣ ꯌꯥꯝ ꯐꯩꯅꯦ ꯅꯪ ꯉꯔꯥꯡ ꯏꯟꯅꯥꯎ ꯅꯨꯨꯄꯤ ꯈꯣꯏꯗꯣ ꯑꯩꯅ ꯍꯪꯉꯦꯕ ꯑꯗꯣ ꯎꯝ ꯀꯃꯥꯏꯅ ꯇꯧꯕ꯭ꯔꯥ ꯍꯥꯏꯔꯒ ꯎꯝ ꯁꯨꯇꯤ ꯃꯥꯅ ꯁꯪꯗꯕ ꯅꯨꯃꯤꯠꯇꯣ
ꯍꯣꯏ
ꯑꯗꯨꯒꯤ ꯅꯨꯃꯤꯠꯇꯨꯁꯨ ꯑꯥ ꯑꯗꯨꯝ ꯐ꯭ꯔꯤꯗ ꯇꯧꯍꯟꯗꯦ ꯍꯥꯏꯌꯦ ꯃꯣꯏꯗꯤ ꯉꯁꯤ ꯑꯩ ꯂꯥꯛꯇ꯭ꯔꯦꯗꯅ ꯍꯌꯦꯡ ꯑꯃꯨꯛ ꯑꯃꯨꯛ ꯉꯁꯤꯒꯤꯗꯨꯒ ꯍꯌꯦꯡꯒꯤꯗꯨꯒ ꯑꯗꯨꯝ ꯄꯨꯜꯂꯞ ꯇꯧꯋꯦ ꯍꯥꯏꯌꯦ ꯃꯣꯏꯗꯤ ꯇꯝꯃꯦ ꯍꯥꯏꯌꯦ ꯅꯨꯃꯤꯠꯇꯣ ꯃꯥꯡꯍꯟꯗꯦ ꯍꯥꯏꯌꯦ ꯅꯣꯏꯒꯤꯗꯤ ꯀꯃꯥꯏꯅ ꯇꯧꯕ꯭ꯔꯥ
ꯑꯩꯈꯣꯏꯒꯤꯗꯤ ꯃꯥꯥ ꯂꯩꯗ꯭ꯔꯁꯨꯀꯣ ꯑꯩꯈꯣꯏꯅ ꯑꯗꯨꯝ ꯌꯥ ꯌꯥꯅꯕ ꯑꯗꯨꯝ ꯇꯧꯋꯦꯗ ꯑꯩꯈꯣꯏꯗꯒꯤ ꯍꯥꯟꯅ ꯂꯥꯛꯄ ꯃꯤꯁꯤꯡꯁꯨ ꯂꯩꯌꯦꯗꯅ ꯍꯥꯏꯗꯤ ꯑꯩꯈꯣꯏꯅ ꯇꯥꯏꯕ ꯍꯩ ꯈ꯭ꯔꯗꯤ ꯑꯩꯈꯣꯏꯅ ꯈꯥꯡꯅꯕꯗꯣ ꯃꯣꯏꯗ ꯑꯁꯤ ꯑꯁꯤꯒꯤ ꯃꯇꯨꯡ ꯀꯩꯅꯣ ꯍꯥꯏꯕꯗꯣ ꯑꯗꯨꯝ ꯍꯥꯡꯉ ꯑꯗꯨꯝ ꯇꯥꯏꯌꯦꯕ
ꯑꯗꯣ ꯄꯨꯡꯗꯤ ꯀꯌꯥ ꯇꯝꯕ꯭ꯔꯥ
ꯄꯨꯡ ꯑꯅꯤ ꯃꯈꯥꯏꯗꯒꯤ ꯃꯉꯥ ꯃꯈꯥꯏꯅꯤꯕ ꯑꯗꯣ ꯄꯨꯡ ꯇꯔꯨꯛ ꯇꯔꯨꯛ ꯍꯦꯟꯕ ꯐꯥꯎ ꯑꯩꯈꯣꯏꯗꯤ ꯑꯗꯨꯝ ꯂꯩꯔꯤ
ꯅꯠ ꯄꯅꯤ ꯅꯀꯣ ꯀꯩ ꯁꯨ ꯀꯥꯏꯗꯧꯗ ꯅꯣꯏꯗꯤ
ꯎꯝ ꯅꯛ ꯑꯦ ꯑꯗꯨ
ꯑꯁ ꯈꯪꯗꯦꯅꯦ ꯊꯔꯣꯏ ꯈꯨꯜꯂꯨꯁꯤꯔꯥ ꯈꯪꯗꯦ ꯉꯁꯤ
ꯑꯁꯨꯨ ꯆꯠꯅꯤꯡꯉꯦ ꯑꯗꯣ
ꯒꯥꯔꯤ ꯂꯩꯇꯦ ꯅꯪꯒꯤ ꯌꯨꯝꯗ ꯑꯗꯨꯝ ꯄꯣꯊꯥꯔꯒ ꯂꯩꯌꯨ ꯆꯥꯅꯤꯡꯉꯗꯤꯅꯦ ꯕꯖꯥꯔꯗ ꯊꯣꯛꯑꯒ ꯂꯩꯔꯒ ꯆꯥꯔꯣ
ꯆꯥꯅꯤꯡꯕ ꯅꯠꯇꯦ ꯊꯤꯕ ꯑꯃꯨꯛ ꯆꯠꯅꯤꯡꯉꯦꯕ
ꯑꯦ ꯏꯔꯨꯅꯤꯡꯉꯥꯏ ꯇꯟꯗ꯭ꯔꯣ
ꯌꯥꯔꯦ
ꯑꯩꯗꯤ ꯂꯧꯒꯤ ꯂꯩꯈꯣꯝꯗꯣ ꯌꯥꯝ ꯇꯜꯂꯦꯕ ꯑꯗꯨꯒꯤ
ꯑꯩꯈꯣꯏꯅ ꯍꯧꯖꯤꯛ ꯂꯩꯔꯤꯁꯦ ꯑꯩꯈꯣꯏꯅ ꯂꯩꯔꯤꯕ ꯖꯒꯥꯁꯦ ꯂꯧꯕꯨꯛꯅꯦ
ꯑꯦ ꯊꯔꯣꯏ ꯂꯩꯇ꯭ꯔꯣ ꯈꯨꯜꯂꯣ
ꯂꯩꯗꯤꯍꯦ ꯂꯧꯕꯨꯛ ꯍꯥꯏꯔꯁꯨ ꯊꯥꯏꯅ ꯂꯧꯕꯨꯛ ꯇꯧꯔꯝꯕ ꯖꯒꯥꯅꯦꯕ
ꯎꯝ
ꯑꯗꯨꯒꯤꯀꯣ ꯇꯤꯟꯐꯥꯡꯉꯗ ꯂꯩꯇꯦ ꯊꯔꯣꯏ ꯊꯔꯣꯏꯗꯤ ꯂꯩꯇꯦ ꯑꯗꯨꯕꯨ ꯇꯤꯟꯐꯥꯗꯤ ꯌꯥꯝ ꯂꯩ
ꯑꯣ ꯊꯤꯕ꯭ꯔꯅꯦ ꯅꯪ ꯊꯔꯣꯏ
ꯊꯔꯣꯏ ꯊꯤꯗ꯭ꯔꯁꯨ ꯂꯩꯇꯦꯕ ꯇꯤꯟꯐꯥꯗꯤ ꯑꯗꯨꯝ ꯂꯩꯌꯦꯕ
ꯅꯪ ꯊꯤꯗꯕꯒꯤꯅꯤꯅꯦ
ꯀꯥꯏꯗꯩꯅꯣ ꯀꯥꯏ ꯊꯤꯗꯣꯏꯅꯣ ꯃꯤ ꯂꯣꯏ ꯂꯩꯈ꯭ꯔꯕꯗꯨꯕꯨ ꯃꯣꯏ ꯃꯣꯏ ꯏꯃꯨꯡꯗ ꯆꯥꯡꯉꯒ ꯊꯤꯌꯨ ꯍꯥꯏꯔꯣ
ꯑꯩꯗꯤ ꯅꯪ ꯂꯧꯕꯨꯛ ꯃꯅꯥꯛꯇ ꯂꯩꯕ꯭ꯔꯅ ꯈꯟꯕꯅꯤꯅꯦ
ꯂꯧꯕꯨꯛ ꯃꯅꯥꯛꯇꯗꯤ ꯅꯠꯇꯦ ꯍꯥꯟꯅ ꯂꯧꯕꯨꯛ ꯇꯧꯔꯝꯃꯦ ꯍꯥꯏ ꯑꯩꯈꯣꯏ ꯂꯩꯔꯤꯕ ꯖꯒꯥꯁꯦ
ꯅꯣꯏ ꯃꯅꯥꯛꯇꯁꯨ ꯂꯧꯕꯨꯛ ꯌꯥꯝ ꯂꯩꯕꯅꯤꯅꯦ ꯑꯗꯨꯗ ꯊꯤꯕ ꯆꯠꯂꯣꯅꯦ
ꯂꯩꯇꯦ ꯁ꯭ꯋꯥꯏꯗꯗꯤ
ꯂꯧꯕꯕꯨꯛ ꯂꯩꯇꯦ
ꯌꯩꯇꯩ
ꯑꯦ
ꯌꯥꯝ ꯆꯥꯎꯈꯠꯈ꯭ꯔꯕꯅꯤ
ꯗꯨꯅꯦ ꯌꯥꯝ ꯆꯥꯎꯈꯠ ꯃꯟꯕꯒꯤ ꯈꯪꯗꯦ ꯆꯥꯎꯈꯠꯄ꯭ꯔ ꯆꯥꯎꯈꯠꯇꯕ꯭ꯔ
ꯍꯥꯅꯗꯤ ꯊꯔꯣꯏꯒꯨꯝꯕꯁꯦ ꯌꯥꯝ ꯐꯪꯉꯦ ꯍꯥꯏꯌꯦ ꯌꯥꯝ ꯇꯥꯏ ꯍꯥꯏꯌꯦ ꯅꯨꯃꯤꯠ ꯑꯃ ꯈꯨꯨꯟꯕꯀꯥꯟ ꯑꯗꯨꯝ ꯂꯧ ꯆꯠꯄ ꯀꯥꯟꯗꯀꯣ ꯊꯔꯣꯏ ꯈꯨꯟꯕ ꯆꯠꯄ ꯀꯥꯟꯗ ꯑꯗꯨꯝ ꯑꯃ ꯑꯅꯤ ꯈꯛꯇ ꯑꯗꯨꯝ ꯈꯨꯟꯗꯦ ꯍꯥꯏꯌꯦ ꯑꯗꯣ ꯀꯔꯤ ꯍꯥꯏꯁꯤꯔ ꯃꯉꯥ ꯇꯔꯥ ꯇꯔꯨꯛ ꯑꯗꯨꯝ ꯀꯣ ꯃꯐꯝ ꯑꯃꯗ ꯑꯗꯨꯝ ꯑꯗꯨꯝ ꯂꯩꯌꯦ ꯍꯥꯏꯌꯦ ꯑꯗꯨꯒꯤ ꯕꯣꯔ ꯑꯃ ꯑꯅꯤ ꯑꯗꯨꯝ ꯈꯨꯟꯕ ꯐꯪꯉꯦ ꯍꯥꯏꯌꯦ ꯊꯥꯏꯅ ꯗꯤ ꯏꯃꯥꯈꯣꯏ
ꯊꯥꯏꯅꯒꯤ ꯃꯇꯝꯒ ꯍꯧꯖꯤꯛ ꯃꯇꯝꯒ ꯌꯥꯝ ꯈꯦꯠꯅꯈ꯭ꯔꯕꯅꯦ
ꯑꯗꯨꯅꯦ ꯊꯔꯣꯏꯁꯨ ꯌꯥꯝ ꯂꯛꯇ꯭ꯔꯦꯕ ꯍꯧꯖꯤꯛꯇꯤ ꯀꯗꯥꯏꯗꯒꯤ ꯅꯣꯡ ꯇꯥꯔꯦ ꯊꯔꯣꯏ ꯈꯨꯟꯕ ꯆꯠꯂꯅꯤ ꯃꯆꯥ ꯄꯣꯛꯇ꯭ꯔꯤꯕ ꯀꯥꯟꯗꯁꯨꯀꯣ ꯑꯗꯨꯒꯤꯅꯦꯕ ꯂꯧ ꯂꯣꯏꯔꯦ ꯑꯗꯨ ꯃꯇꯝꯗ ꯁꯨꯔꯤ ꯄꯥꯏꯔꯒ ꯂꯧꯕꯨꯛꯇ ꯈꯣꯠꯂꯒ ꯑꯃꯨꯛ ꯂꯧꯗꯣꯏꯅꯦ ꯑꯗꯨ ꯒꯤꯅꯦꯕ ꯂꯩꯇꯦ ꯍꯧꯖꯤꯛꯀꯟꯗꯤ
ꯆꯤꯡꯒꯤ ꯐꯧ ꯇꯥꯛꯄꯤꯕ ꯂꯩꯗꯅ ꯆꯦꯡ ꯑꯗꯨ ꯄꯥꯝꯃꯤ ꯆꯥꯅꯤꯡꯉꯦ
ꯑꯦ ꯅꯣꯏ ꯆꯥꯕ ꯐꯪꯗ꯭ꯔꯣ
ꯐꯪꯗ꯭ꯔꯦ ꯌꯨꯝꯗꯒꯤ ꯊꯥꯔꯛꯇ꯭ꯔꯦ ꯑꯗꯨꯒꯤ
ꯎꯝ ꯀꯔꯤ ꯆꯥꯔꯤ ꯍꯧꯖꯤꯛꯇꯤ ꯑꯀꯟꯕꯗꯨ
ꯍꯨꯖꯤꯛꯇꯤ ꯑꯀꯟꯕꯗꯣ ꯗꯨꯀꯥꯟꯗ ꯐꯪꯕꯗꯣ
ꯎꯝ ꯀꯌꯥ ꯄꯤꯕ꯭ꯔꯣ ꯑꯗꯣ ꯕꯦꯛꯇ
ꯈꯪꯗꯦ ꯂꯤꯁꯤꯡ ꯑꯅꯤ ꯌꯧꯕ꯭ꯔ ꯌꯧꯗꯕ꯭ꯔ
ꯑꯗꯨꯗ ꯑꯥ ꯀꯩꯅꯣ ꯎꯝ ꯍꯥꯎꯕꯗꯁꯨ ꯑꯗꯨꯝ ꯌꯣꯟꯕꯅꯦ ꯇꯥꯡꯕ꯭ꯔꯗꯤ ꯈꯪꯗꯦꯀꯣ ꯍꯟꯗꯛ
ꯏꯁ ꯍꯨꯖꯤꯛ ꯀꯥꯟꯗꯤ ꯃꯃꯤꯡꯒꯤ ꯈꯛꯇ ꯉꯥꯏꯔꯦ
ꯎꯝ ꯆꯤꯡꯒꯤ ꯆꯦꯡ ꯑꯃ ꯂꯩꯕꯅꯦ ꯑꯍꯝ ꯆꯍꯥꯎ ꯌꯥꯝ ꯃꯥꯟꯕ ꯈꯪꯕ꯭ꯔꯣ ꯌꯥꯝꯅꯗꯤ ꯍꯥꯎꯇꯕ ꯀꯣ
ꯑꯦ ꯌꯥꯝ ꯍꯥꯎꯋꯤꯍꯦ
ꯍꯥꯎꯗꯕꯁꯨ ꯂꯩꯌꯦ ꯍꯥꯏꯕ
ꯅꯪ ꯈꯪꯕꯗꯣ ꯂꯥꯜꯂꯦ ꯑꯩ ꯈꯪꯕ ꯆꯨꯝꯃꯦ
ꯑꯩꯗꯤ ꯅꯍꯥꯟ ꯋꯥꯏ ꯑꯩꯅ ꯈꯪꯗꯕ ꯀꯥꯟꯗ ꯏꯅꯦꯗꯣ ꯆꯤꯡꯗꯒꯤ ꯎꯝ ꯆꯦꯡ ꯄꯨꯔꯛꯑꯦꯕꯀꯣ ꯕꯣꯔꯥ ꯑꯃ ꯑꯅꯤꯒꯨꯝꯕꯔ ꯈꯟꯗꯦ ꯃꯣꯏ ꯂꯧꯇꯧꯕꯒꯤ ꯃꯁꯛꯇꯤ ꯆꯈꯥꯎ ꯌꯥꯝ ꯃꯥꯟ ꯕ ꯌꯥꯝ ꯉꯥꯡꯔꯒꯀꯣ ꯑꯗꯨ ꯑꯩ ꯑꯣ ꯆꯥꯕ ꯀꯥꯟꯗꯗꯤ ꯑꯦ ꯏꯁ ꯆꯥꯛ ꯑꯀꯟꯕꯒ ꯆꯥꯞ ꯃꯥꯟꯅꯩ ꯍꯣꯏ ꯃꯁꯛ ꯈꯛꯇꯅꯦꯕ
ꯑꯃ ꯃꯕꯨꯛ ꯈꯔ ꯆꯥꯎꯔꯒ ꯀꯣ
ꯎꯝ ꯑꯗꯨꯗꯤ ꯍꯥꯎꯋꯦ ꯍꯣꯏ ꯎꯝ ꯇꯦꯜꯂꯒꯀꯣ ꯎꯝ ꯗꯨꯗꯤ ꯍꯥꯎꯋꯦ
ꯑꯗꯨ ꯀꯗꯥꯏ ꯑꯃꯗꯨꯗꯤ ꯌꯥꯝ ꯍꯥꯎꯗꯦꯕ ꯑꯩ